ꯇꯔꯥꯕ꯭ꯔꯣ
ꯗꯦ
ꯑꯣ ꯉꯁꯥꯏꯗꯣ ꯀꯔꯤꯒꯤꯔ ꯈꯪꯗꯕ ꯁꯔꯚꯔ ꯁꯔꯚꯔꯁꯦ ꯀꯩꯅꯣ ꯇꯧ ꯃꯥꯜꯂꯦ ꯅꯨꯡꯉꯥꯏꯇ ꯃꯥꯂꯦ ꯑꯩꯉꯣꯟꯗꯀꯣ
ꯇꯧꯕ ꯑꯗꯨꯒꯤ ꯕꯤꯖꯤ ꯑꯣꯏꯕꯅꯦ
ꯑꯣ
ꯅꯪꯒꯤ ꯈꯛꯇ ꯅꯠꯇꯕ ꯑꯇꯣꯞꯄꯁꯨ ꯀꯣꯜ ꯄꯤꯛ ꯑꯞ ꯇꯧꯗꯦ ꯀꯔꯤꯒꯤꯔꯥ ꯍꯥꯏꯌꯦ ꯑꯗꯨꯝ ꯁꯥꯎꯔꯛꯑꯦ ꯑꯩ ꯑꯩ ꯇꯥꯁ ꯃꯥꯡꯉꯦ ꯅꯪ ꯈꯛꯇ ꯇꯥꯖ ꯃꯥꯡꯕ ꯅꯠꯇꯦ ꯑꯩꯈꯣꯏꯁꯨ ꯃꯥꯡꯂꯤꯅꯦ ꯍꯥꯏꯕ
ꯇꯥꯖꯀꯨꯝꯕ ꯃꯥꯡꯉꯤꯅꯦ ꯅꯪ ꯈꯛꯇ ꯅꯠꯇꯦ ꯍꯥꯏꯕ
ꯆꯨꯝꯂꯦ ꯆꯨꯝꯂꯦ
ꯌꯥꯝꯅꯀꯣ ꯑꯁꯤ ꯀꯣꯜ ꯑ ꯀꯩꯅꯣ ꯂꯥꯛꯇ꯭ꯔꯁꯨꯀꯣ ꯆꯠꯂꯦ ꯍꯥꯏꯕ ꯑꯁꯣꯝꯗꯗꯤ ꯀꯩꯅꯣ ꯂꯥꯛꯇꯦꯕ
ꯍꯣꯏ ꯅꯣꯇꯤꯐꯤꯀꯦꯁꯟ ꯂꯥꯛꯇꯕꯀꯣ
ꯑꯗꯨꯃꯥꯏꯅ ꯇꯧꯕ ꯕꯤꯖꯤ ꯑꯣꯏꯕꯒꯤ
ꯍꯣꯏ ꯕꯤꯖꯤ ꯃꯤ ꯃꯤꯌꯥꯝꯁꯦ ꯍꯧꯖꯤꯛꯁꯦ ꯁꯥꯟꯅꯕ ꯌꯦꯡꯅꯤꯡꯉꯥꯏ ꯁꯨꯝ ꯉꯥꯏꯔꯒ ꯃꯇꯝ ꯂꯦꯟꯕ ꯑꯣꯏꯅ ꯁꯨꯝ ꯇꯧꯔ ꯁꯥꯟꯅꯕ ꯂꯩꯔ ꯃꯥꯜꯂꯦ
ꯇꯧꯔꯁꯨ ꯄꯥꯕ ꯊꯣꯛꯇ꯭ꯔꯗꯤ ꯃꯤ ꯕꯤꯖꯤ ꯍꯥꯏꯅ ꯍꯥꯏꯗꯦꯕ ꯁꯤꯗꯤ ꯏ ꯊꯣꯛꯄꯅꯦꯕ ꯑꯗꯨ ꯐꯖꯅ ꯊꯨꯅ ꯄꯥꯍꯧꯗ꯭ꯔꯗꯤ ꯈꯪꯍꯧꯗ꯭ꯔꯗꯤ ꯈꯪꯗꯦꯕ
ꯍꯣꯏ ꯍꯣꯏ
ꯎꯝ ꯃꯤ ꯉꯁꯤꯗꯤ ꯑꯩꯉꯣꯟꯗ ꯁꯥꯎꯔꯛꯄꯁꯤꯗꯤ ꯅꯪꯁꯤ ꯕꯤꯖꯤ ꯀꯣꯜ ꯀꯣꯜ ꯄꯥꯢ ꯈꯠꯅꯤꯡꯗꯦ ꯍꯥꯢꯔꯛ ꯀꯨꯝꯕ ꯍꯥꯏꯔꯛꯑꯦ ꯑꯩꯗꯤ ꯅꯣꯏꯒꯤ ꯀꯣꯜ ꯑꯗꯨ ꯉꯥꯏꯔꯦ ꯂꯥꯏꯕꯅꯤꯡꯁꯤꯗꯤ ꯑꯩꯗꯤ ꯄꯨꯔꯥ ꯐ꯭ꯔꯤꯅꯦ ꯑꯗꯨ ꯍꯥꯏꯕ ꯀꯔꯤꯒꯤ ꯅꯣꯏ ꯂꯥꯛꯔꯗꯤ ꯀꯔꯤꯒꯤ ꯄꯤꯛ ꯇꯧꯔꯣꯏꯗ꯭ꯔꯥ ꯍꯥꯏꯅ ꯍꯥꯏꯕ ꯂꯥꯛꯇꯕꯤꯅꯦ ꯍꯥꯏꯅ ꯍꯥꯏꯕ
ꯅꯣꯇꯤꯐꯤꯀꯦꯁꯟ ꯂꯥꯛꯇꯕ ꯆꯨꯝꯃꯦ ꯑꯗꯨꯒꯤꯅꯦ ꯎꯝ
ꯑꯩꯗꯤ ꯉꯁꯤ ꯂꯣꯏꯔꯝꯗ ꯋꯥꯟ ꯇꯥꯁ ꯈꯛꯇ ꯂꯩꯕꯁꯨ ꯐ꯭ꯔꯤꯗ ꯆꯠꯈ꯭ꯔꯦ ꯖꯦꯔꯣ ꯆꯠꯈ꯭ꯔꯦ
ꯑꯩꯁꯦ
ꯑꯗꯨꯒꯨꯝꯅ ꯇꯧꯕ ꯃꯣꯏꯁꯨ ꯀꯣ
ꯑꯣ ꯑꯣ
ꯑꯩꯈꯣꯏꯅ ꯑꯩꯈꯣꯏ ꯇꯧꯕꯥꯜꯗꯤ ꯆꯠꯄ ꯑꯥꯗꯗꯤ ꯅꯣꯇꯤꯐꯤꯀꯦꯁꯟꯗꯣ ꯂꯥꯛꯇꯕ ꯑꯗꯨꯒꯤ ꯒꯤꯅꯦ
ꯑꯣ ꯑꯣ ꯍꯣꯢ
ꯒ꯭ꯌꯥꯟ ꯇꯥꯗꯕ ꯃꯤꯅ ꯃꯥꯏ ꯇꯥꯛꯁ ꯃꯥꯡꯍꯜꯂꯦ ꯍꯥꯏꯕ ꯁꯥꯎꯔꯤꯕ ꯅꯪꯒꯤ ꯑꯃꯈꯛꯇ ꯃꯥꯡꯕꯅꯦ ꯑꯩꯗꯤ ꯑꯦꯠ ꯇꯥꯛꯁ ꯃꯪꯈ꯭ꯔꯦ ꯍꯥꯏꯕ ꯎꯝ
ꯆꯨꯝꯃꯦ ꯆꯨꯝꯃꯦ
ꯅꯦꯠ ꯅꯨꯡꯉꯥꯏꯗꯕ ꯑꯦ ꯅꯦꯠ ꯅꯨꯡꯉꯥꯏꯗꯕꯒꯤꯁꯨ ꯑꯍꯨꯝ ꯃꯥꯡꯈ꯭ꯔꯦ
ꯑꯗꯨ ꯃꯤꯅ ꯄꯤꯛ ꯄꯤꯛ ꯎꯞ ꯇꯧꯗꯕꯒꯤꯁꯨ ꯑꯦꯠ ꯃꯥꯡꯈ꯭ꯔꯦ ꯄꯩꯁꯥꯗꯤ ꯐꯖꯅ ꯀꯛꯈ꯭ꯔꯦꯕ
ꯑꯣ ꯑꯣ
ꯑꯩꯈꯣꯏꯗꯤ ꯄꯩꯁꯥ ꯂꯥꯛꯈ꯭ꯔꯦ
ꯐꯔꯦꯅꯦ ꯂꯥꯛꯑꯗꯤ
ꯎꯝ ꯅꯣꯡꯆꯨꯕ ꯃꯥꯜꯂꯦꯀꯣ
ꯎꯝ ꯅꯣꯡ ꯂꯥꯛꯑꯦ ꯅꯣꯡ ꯁꯨꯔꯛꯑꯦ
ꯑꯩꯈꯣꯏꯗꯗꯤ ꯆꯨꯗꯦ ꯎ ꯉꯁꯥꯏ ꯄꯦꯛ ꯄꯦꯛ ꯇꯥꯔꯒ ꯇꯣꯛꯈ꯭ꯔꯦ
ꯑꯩꯈꯣꯏ ꯍꯧꯖꯤꯛ ꯅꯣꯡ ꯂꯥꯛꯑꯦ ꯅꯣꯡ ꯆꯨꯔꯛꯑꯦ
ꯑꯗꯨ ꯅꯪ ꯀꯌꯥ ꯋꯥꯠꯂꯤꯒꯦ ꯉꯁꯤ ꯅꯨꯡꯗꯥꯡ ꯇꯨꯝꯔꯣꯏꯗꯧꯔ ꯖꯠꯂꯥ
ꯑꯩꯁꯦ ꯑꯥ ꯀꯔꯤ ꯍꯥꯏꯒꯗ꯭ꯔꯥ ꯎꯝ ꯄꯨꯂꯞ ꯊꯥꯔꯇꯤ ꯊꯥꯔꯇꯤ ꯁꯨꯗ꯭ꯔꯤꯕꯅꯦ ꯑꯩ
ꯑꯣ ꯑꯣ ꯑꯗꯨꯅꯦ
ꯇ꯭ꯋꯦꯟꯇꯤ ꯇ꯭ꯋꯦꯟꯇꯤꯒꯨꯝꯕꯗꯤ ꯁꯨꯔꯝꯃꯅꯤ ꯇꯋꯦꯟꯇꯤ ꯁꯨꯗ꯭ꯔꯤꯕ꯭ꯔꯥ ꯈꯪꯗꯦꯅꯦ
ꯇ꯭ꯣꯏꯇꯤ ꯁꯨꯔꯗꯤ ꯇꯔꯥ ꯋꯥꯠꯂꯤꯌꯦ
ꯎꯝ ꯇꯧꯒꯗꯕ ꯍꯣꯏ ꯆꯨꯝꯃꯦ
ꯑꯩ ꯁꯥꯕꯤꯔꯒꯦ ꯂꯣꯏꯗ ꯑꯩꯉꯣꯟꯁꯨ ꯈꯥꯏꯕꯤꯔꯀꯦꯔꯣ
ꯍꯥꯏꯕꯗꯤ
ꯄꯩꯁꯥ ꯈꯥꯏꯕꯤꯔꯛꯀꯦ ꯀꯦꯔꯥ ꯍꯥꯏꯕ ꯍꯥꯍꯥꯍꯥ
ꯍꯣꯏꯅꯦ ꯌꯥꯏꯅꯦ ꯈꯥꯏꯕꯤꯒꯅꯦ ꯑꯃ ꯅꯤ ꯅꯠꯇꯦ ꯑꯗꯨꯝ ꯈꯥꯏꯕꯤꯒꯅꯦ ꯌꯦꯡꯂꯒ ꯀꯔꯤꯅꯣ
ꯉꯁꯤ ꯅꯨꯡꯗꯥꯡ ꯆꯨꯞꯄ ꯁꯥꯟꯅꯔꯗꯤ ꯍꯌꯦꯡ ꯇꯨꯝꯕ ꯍꯧꯒꯠꯄꯗꯤ ꯊꯦꯡꯉꯤꯅꯦꯕ
ꯑꯦ ꯃꯤꯅꯤꯠ ꯇꯔꯥ ꯇꯔꯥꯃꯨꯛ ꯈꯛꯇꯗꯨꯕꯨ ꯀꯔꯤꯅꯣ
ꯏꯁ ꯇꯔꯥ ꯎꯝ ꯑꯗꯨ ꯇꯥꯁ ꯇꯔꯥ ꯇ ꯑꯦ ꯀꯜ ꯇꯧꯑꯣꯏꯗꯧꯗꯤ ꯑꯥ ꯌꯥꯎꯅꯤ ꯃꯤꯅꯤꯠ
ꯑꯍ ꯑꯗꯨꯕꯨꯗꯤ ꯆꯨꯝꯃꯦ
ꯍꯦꯛꯇ ꯍꯦꯛꯇ ꯂꯣꯏꯔꯒ ꯗꯎꯕꯤꯁꯨꯨꯏꯌꯥ ꯗꯦ ꯐꯥꯏꯚ ꯃꯤꯅꯤꯠꯁ ꯐꯥꯏꯚ ꯃꯤꯅꯤꯠꯁ ꯍꯥꯡ ꯀꯩꯅꯣ ꯕ꯭ꯔꯦꯛ ꯊꯝꯂꯒ ꯇꯧꯗꯕꯅꯦ
ꯑꯣ ꯑꯗꯨꯒꯤ ꯑꯣꯏꯔꯝꯒꯅꯤ ꯍꯣꯏ ꯑꯩꯈꯣꯏꯅ ꯍꯦꯛ ꯂꯣꯏꯔꯒ ꯑꯃ ꯍꯦꯛ ꯇꯧꯔꯛꯑꯗꯤ ꯕꯤꯖꯤ ꯇꯧꯋꯦ ꯑꯗꯨ
ꯍꯣꯏ ꯍꯣꯏ ꯑꯗꯨꯒꯤ ꯖꯦꯔꯣ ꯖꯦꯔꯣ ꯆꯠꯄꯗꯣ
ꯎꯝ
ꯅꯍꯥꯟꯗꯤ ꯈꯪꯗꯦꯕ ꯇꯨ ꯗꯦꯖꯇ ꯈꯪꯕꯅꯦꯕ ꯖꯤꯔꯣ ꯖꯤꯔꯣ ꯆꯠꯄꯁꯦ ꯑꯗꯨ ꯑꯩ ꯈꯪꯃ ꯀꯥꯟꯗꯤ ꯑꯦꯠ ꯌꯥꯎꯈ꯭ꯔꯦ
ꯃꯤꯅ ꯍꯥꯏꯕꯤꯗꯝꯅꯦ
ꯑꯣ
ꯑꯩꯅ ꯈꯪꯂꯛꯄꯀꯥꯟꯗꯤ ꯑꯦꯠ ꯌꯧꯒ꯭ꯔꯦ
ꯍꯣꯏꯅꯦ ꯈꯪꯗꯕꯅꯤꯅꯀꯣ
ꯎꯝ ꯀꯔꯤ ꯉꯥꯡꯅꯤꯡꯕ꯭ꯔꯥ ꯊꯨꯅ ꯉꯥꯡꯉꯛꯉꯣ ꯅꯪ ꯊꯨꯕꯩ ꯆꯥꯡꯗꯨ ꯄꯩꯁꯥ ꯐꯪꯗꯧꯅꯤ ꯑꯩꯗꯤ ꯍꯣꯏ ꯍꯣꯏ ꯍꯣꯏ ꯍꯥꯏꯗꯧꯕ ꯈꯛꯇꯅꯦ
ꯍꯣꯏꯅꯦ ꯑꯗꯨꯁꯨ ꯌꯥꯏꯌꯦꯅꯦ ꯆꯨꯝꯃꯦ ꯉꯥꯡꯕ ꯍꯥꯏꯕꯁꯦ ꯑꯗꯨꯝ ꯉꯥꯡ ꯉꯥꯡꯅꯤꯡꯕꯕꯨ ꯋꯥꯔꯤ ꯍꯥꯏꯕ ꯑꯃ ꯂꯩꯗꯅ ꯁꯨꯝ ꯑꯁ ꯑ ꯀꯔꯤ ꯑꯩꯒꯤ ꯑꯄꯥꯝꯕ ꯋꯥꯔꯤ ꯑꯦ ꯍꯥꯏꯔꯒꯗꯤ ꯀꯔꯤ ꯍꯥꯏꯒ ꯗ꯭ꯔꯥ ꯁꯨꯝ ꯂꯧꯒꯨꯝꯕ ꯇꯧꯕ ꯑꯣꯔ ꯐꯣꯔꯦꯁ ꯒꯥꯔꯗꯦꯅꯤꯡ ꯑꯗꯨꯒꯨꯝꯕ ꯂꯩ ꯗꯅ ꯃꯤ ꯃꯁꯥ ꯃꯁꯥꯒꯤ ꯏꯟꯇ꯭ꯔꯦꯁꯇꯣ ꯑꯗꯨꯒꯨꯝꯕꯒꯤ ꯋꯥꯅꯤꯗ
ꯑꯩꯈꯣꯏ ꯉꯥꯡꯕꯗꯤꯀꯣ
ꯎꯝ
ꯉꯥꯡꯕꯒꯤ ꯃꯇꯝ ꯊꯝꯗꯝꯅꯦ
ꯑꯣ ꯑꯣ ꯑꯆꯠꯆꯥ
ꯄꯨꯡꯉꯥꯡ ꯉꯥꯡꯉꯦ
ꯑꯣ ꯑꯗꯨꯃꯥꯏ ꯑꯗꯨꯃꯥꯏ ꯇꯧꯔ ꯋꯥꯔꯤ ꯁꯥꯕꯁꯤꯁꯨ ꯍꯣꯏ ꯆꯨꯝꯃꯦ ꯑꯗꯨꯕꯨꯗꯤ ꯑꯗꯨꯕꯨ ꯑꯩ ꯑꯩ ꯑꯩ ꯈꯛꯇꯒꯤ ꯑꯄꯥꯝꯕꯗꯨ ꯈꯛꯇꯪ ꯀꯩꯅꯣ ꯈꯜꯂꯒ ꯑꯗꯨꯝ ꯄꯉꯥꯡ ꯉꯥꯡꯕ ꯗꯤ ꯌꯥꯗꯦꯗꯅ ꯍꯥꯏꯕꯗꯤ ꯀꯟꯚꯔꯁꯦꯁꯟ ꯍꯥꯏꯕꯁꯤ ꯅꯪ ꯅꯪꯒꯤ ꯑꯄꯥꯝꯕꯒ ꯀꯔꯤꯅꯣ ꯅꯪꯅ ꯉꯥꯡꯅꯤꯡꯕꯗꯣ ꯀꯔꯤꯅꯣ ꯍꯥꯏꯕꯗꯨꯁꯨ ꯈꯪꯗꯣꯛꯑꯒ ꯋꯥꯔꯤ ꯁꯥꯕ ꯗꯨꯅ ꯅꯨꯡꯉꯥꯏꯕ ꯅꯠ
ꯍꯣꯏ ꯅꯨꯡꯉꯥꯏꯕꯗꯤ ꯅꯨꯡꯉꯥꯏ ꯑꯗꯨ ꯎꯁ ꯁꯤꯗꯤ ꯎꯝ ꯑꯊꯨꯕꯩ ꯑꯊꯨꯕ ꯇꯥꯟꯅꯝꯅꯤꯅꯀꯣ
ꯍꯣꯏ ꯍꯣꯏ ꯆꯨꯝꯃꯦ
ꯑꯩꯒꯤ ꯑꯩꯒꯤ ꯄ꯭ꯔꯥꯠꯅꯔ ꯑꯃ ꯑꯝ ꯑꯃꯁꯨ ꯊꯨꯕ ꯇꯥꯕ ꯑꯃꯁꯨ ꯊꯨꯕ ꯇꯥꯕ ꯑꯃꯅ ꯇꯞꯂꯗꯤ ꯑꯩꯁꯨ ꯇꯞꯄ ꯇꯥꯕ ꯍꯧꯖꯤꯛ ꯍꯧꯖꯤꯛ ꯅꯪꯅ ꯇꯞꯅ ꯉꯥꯡꯉꯤ ꯅ ꯑꯩꯁꯨ ꯇꯞꯅ ꯉꯥꯡꯕ ꯇꯥꯕ ꯑꯃ ꯑꯩꯒꯤ ꯄ꯭ꯔꯥꯠꯅꯔ ꯑꯃꯅ ꯊꯨꯔꯗꯤ ꯑꯩꯁꯨ ꯊꯨꯅ ꯉꯥꯡꯕ ꯇꯥꯕ
ꯊꯨꯅ ꯉꯥꯡꯕ ꯑꯣꯏꯔꯒꯁꯨ ꯂꯩꯗꯅ ꯋꯥꯔꯤ ꯃꯔꯝ ꯈꯪꯗꯅ ꯊꯨꯅ ꯉꯥꯡꯕ ꯌꯥꯕ꯭ꯔꯥꯅꯦꯍꯦ ꯑꯗꯨꯕꯣ
ꯏꯁ ꯈꯪꯗ꯭ꯔꯥꯒ ꯄꯥꯎꯈꯨꯝ ꯄꯤꯔꯤꯅꯦ ꯑꯩꯅ ꯇꯨꯃꯤꯟ ꯂꯩꯔꯗꯤ ꯃꯥꯅ ꯇꯣꯄꯤꯛ ꯑꯃ ꯁꯠ ꯁꯠ ꯁꯠ ꯁꯠ ꯍꯧꯖꯤꯟꯕꯗꯣ ꯑꯗꯨ ꯄꯥꯝꯕ ꯑꯗꯨꯝ ꯈꯜꯂ ꯈꯜꯂꯒ ꯉꯥꯡꯕꯗꯨ ꯅꯠ ꯀꯣ ꯑꯩꯅ ꯑꯩ ꯑꯩꯁꯦ ꯉꯥꯡꯕ ꯍꯩ ꯔꯦ ꯍꯥꯏꯅ ꯃꯥꯅꯀꯣ ꯁꯦꯠ ꯑꯥꯏꯗꯤꯌꯥ ꯄꯤꯔꯛꯄꯗꯣ
ꯑꯥ ꯑꯥ ꯑ ꯐꯩꯅꯦ ꯑꯗꯨꯗꯤ ꯅꯪ ꯀꯔꯝꯕ ꯍꯤꯗꯥꯛ ꯑ ꯀꯔꯝꯕ ꯍꯩ ꯑꯣꯏꯅ ꯄꯥꯝꯕ꯭ꯔꯣ ꯆꯥꯅꯤꯡꯕ꯭ꯔꯣ
ꯑꯩꯕꯣ ꯍꯩ ꯍꯥꯏꯔꯗꯤ ꯂꯣꯏ ꯑꯩꯩꯅ ꯑꯁꯤꯟꯕ ꯖꯥꯠꯇꯤ ꯂꯣꯏ ꯄꯥꯝꯈ꯭ꯔꯦ ꯑꯊꯨꯝꯕꯗꯤ ꯄꯥꯝꯗꯦ
ꯑꯁꯤꯟꯕ ꯄꯥꯝꯕ ꯑꯩꯗꯤ ꯑꯁꯤꯟꯕꯗꯤ ꯀꯌꯥ ꯆꯥꯅꯤꯡꯗꯦ ꯍꯩꯁꯦ ꯑꯆꯝꯕꯒꯨꯝꯕ ꯑꯆꯝꯕ ꯆꯝꯃꯒꯁꯨ ꯀ ꯌꯥꯝ ꯀꯩꯅꯣ ꯇꯧꯅ ꯆꯝꯕ ꯅꯠꯇꯕ ꯅꯥꯁꯄꯥꯇꯤꯒꯨꯝꯕ ꯀꯣ ꯑꯗꯨꯒꯨꯝꯕ ꯆꯥꯏ ꯆꯥꯒꯜꯂꯦ ꯑꯗꯒꯤ ꯑꯔꯁ ꯑꯗꯨ ꯍꯩ ꯈꯥ ꯒꯨꯝꯕ ꯑꯗꯨꯒꯨꯝꯕꯗꯨ ꯌꯥꯝ ꯄꯥꯝꯃꯦ ꯑꯗꯨꯒꯨꯝꯕꯗꯣ ꯑꯩꯗꯤ
ꯑꯩꯅ ꯄꯥꯝꯕꯗꯤ ꯍꯩꯗꯤ ꯈꯈꯣꯏꯗꯒꯤꯗꯤ ꯂꯃꯟꯅꯦ ꯆꯧꯝꯄ꯭ꯔꯥꯅꯦ
ꯂꯃꯟ ꯂꯦꯃꯟꯁꯨ ꯍꯣꯏ ꯍꯥꯎꯋꯦ ꯍꯥꯎꯕꯕꯨꯗꯤ
ꯆꯣꯕ꯭ꯔꯥꯕꯨ ꯆꯥꯒꯦ ꯆꯥꯕꯨ ꯆꯔꯗꯤ ꯃꯉꯥꯒꯨꯝ ꯆꯥꯏ
ꯆꯝꯄ꯭ꯔꯥꯕꯨ ꯏꯁ ꯆꯝꯄ꯭ꯔꯥ ꯃꯉꯥ ꯆꯥꯔꯗꯤ ꯂꯣꯏꯔꯦꯍꯦ ꯑꯗꯨꯗꯤ
ꯏꯁ ꯃꯣꯔꯣꯛ ꯃꯣꯔꯣꯛ ꯃꯣꯔꯣꯛ ꯑꯁꯨ ꯆꯤꯂꯤ ꯄꯥꯎꯗꯔꯒꯨꯝꯕ ꯊꯨꯝꯒꯨꯝ ꯍꯥꯞꯂꯗꯤ ꯀꯔꯤ ꯌꯥꯀꯨꯝꯒ ꯑꯗꯨ ꯍꯦꯟꯅ ꯁꯤꯟꯕ ꯆꯥꯏꯅꯦ ꯑꯩꯗꯤ ꯍꯥꯏꯠ ꯑꯍꯤꯠ ꯍꯣꯏ ꯍꯩ ꯀꯪꯗꯣ ꯍꯥꯏꯀꯪ ꯐꯥꯎ ꯆꯥꯔꯤꯌꯦ
ꯑꯁ ꯑꯁꯤꯟꯕꯗꯤ ꯆꯥꯕ ꯉꯝꯗꯦ ꯑꯩꯗꯤ ꯍꯣꯏ ꯆꯥꯗꯦ ꯍꯥꯏꯕꯗꯤ ꯅꯠꯇꯦ ꯑꯗꯨꯕꯨ ꯆꯥꯏꯌꯦ ꯆꯝꯄ꯭ꯔꯥꯒꯨꯝꯕ ꯑꯗꯨꯝ ꯈꯔ ꯈꯔ ꯑꯗꯨꯝ ꯆꯥꯒꯨꯝꯕꯗ ꯑꯣꯔ ꯑꯗꯨꯝ ꯆꯥꯕ ꯌꯥꯎꯋꯦꯕ
ꯑꯩꯒꯤ ꯌꯥꯗꯤ ꯄꯨꯔꯥ ꯁꯤꯈ꯭ꯔꯕꯅꯦ
ꯑꯠꯆꯥ
ꯇꯂꯞ ꯆꯥꯃꯟ ꯗꯅꯀꯣ
ꯑꯦ ꯇꯂꯞ ꯆꯥꯕ꯭ꯔꯥ ꯍꯥ ꯍꯥ ꯏꯁ ꯑꯣꯏ ꯑꯁꯦꯡ ꯑꯁꯦꯡꯕ ꯍꯥꯏꯌꯣ ꯑꯩꯗꯤ ꯆꯥꯗꯦ ꯑꯁꯦꯡꯕ ꯑꯩꯗꯤ ꯆꯥꯗꯦ
ꯍꯣꯏ ꯆꯥꯗꯕꯁꯨ ꯂꯩꯌꯦ ꯑꯩꯈꯣꯏꯗꯤ ꯆꯥꯏꯌꯦ ꯃꯔꯛ ꯃꯔꯛꯇ ꯑꯗꯨꯝ ꯇꯥꯏꯕꯪ ꯃꯤꯗꯤꯀꯣ ꯇꯥꯏꯕꯪ ꯃꯤꯗꯤꯅꯤꯁꯥ ꯆꯥ ꯃꯟꯗꯔꯁꯨ ꯐꯠꯇꯦ ꯍꯥꯏꯌꯦ ꯈꯔ ꯈꯔ ꯆꯥꯎꯌꯣꯏꯕ ꯍꯥꯢꯕ ꯅꯪꯗꯤ ꯄꯨꯔꯥ ꯄꯥꯁ ꯇꯔ ꯑꯣꯏꯈ꯭ꯔꯦ
ꯆꯥꯗꯦ ꯆꯥꯕꯗꯤ ꯅꯤꯁꯥ ꯇꯥꯂꯞ ꯈꯥꯏꯅꯤ ꯀꯔꯤ ꯌꯨꯒꯨꯝꯕ ꯑꯗꯨꯒꯨꯝꯕ ꯅꯤꯁꯥꯗꯤ ꯀꯔꯤꯝ ꯆꯥꯗꯦ
ꯑꯗꯨ ꯌꯥꯝ ꯐꯩꯌꯦꯅꯦ
ꯈꯪꯗꯦꯗ ꯅꯪꯅ ꯑꯃꯨꯛ ꯈꯔ ꯈꯔ ꯆꯥꯋꯣꯑꯣ ꯑꯃꯨꯛ ꯍꯥꯏꯔꯦ ꯈꯪꯗ꯭ꯔꯦꯅꯦ
ꯑꯗꯨ ꯅꯪ ꯍꯩ ꯍꯩ ꯍꯩꯒꯨꯝꯕ ꯐꯖ ꯆꯥ ꯅꯨꯄꯥꯈꯣꯏꯗꯤ ꯍꯩꯗꯤ ꯄꯥꯛ ꯆꯥꯅꯤꯡꯗꯦꯅ ꯑꯩ ꯑꯦ ꯅꯤꯁꯥ ꯆꯥꯗ ꯗꯤ ꯍꯩꯒꯨꯝꯕ ꯆꯥꯔꯗꯤ ꯀꯔꯤꯁꯨ ꯇꯧꯔꯣꯏ
ꯎꯝ ꯍꯩꯗꯤ ꯆꯥꯏꯌꯦ ꯍꯩ ꯑꯗꯨꯝ ꯆꯥꯏ ꯍꯩꯗꯤꯀꯣ ꯑꯩꯗꯤ ꯍꯩꯗꯤ ꯑꯄꯥꯝꯕ ꯑꯎꯕ ꯈꯨꯗꯤꯡ ꯑꯗꯨꯝ ꯍꯩ ꯈꯔ ꯈꯔ ꯈꯔ ꯈꯔ ꯑꯗꯨꯝ ꯆꯥꯏ ꯍꯧꯖꯤꯛ ꯑꯩꯁꯨ ꯑꯩꯒꯤ ꯁꯨꯃꯥꯡꯗ ꯍꯩꯀꯔꯨ ꯄꯥꯝꯕꯤ ꯑꯅꯤ ꯑꯆꯧ ꯑꯆꯧꯕ ꯑꯅꯤ ꯂꯩ ꯑꯗꯨꯝ ꯉꯥꯏꯍꯥꯛ ꯊꯣꯛꯀꯅꯤ ꯑꯗꯨꯝ ꯈꯗꯤ ꯈꯥꯔꯤ ꯈꯔꯤꯗꯤ ꯇꯧꯔꯦ ꯑꯗꯨꯝ ꯑꯗꯨꯝ ꯁꯥꯏꯕ ꯍꯧꯔꯦ ꯆꯥꯕ ꯍꯧꯔꯦ
ꯑꯣ ꯑꯩ ꯑꯩꯒꯤꯁꯨ ꯌꯨꯝ ꯑꯀꯣꯏꯕꯗ ꯂꯣꯏꯅ ꯍꯧꯋꯦ ꯑꯗꯨ ꯄꯥꯟꯗ꯭ꯔꯤ ꯃꯆꯥ ꯑꯣꯏꯔꯤ ꯑꯩꯈꯣꯏ ꯑꯁꯤ ꯌꯨꯝ ꯑ
ꯍꯩꯅꯧ ꯂꯩ ꯂꯤꯆꯤ ꯂꯩ ꯂꯤꯆꯤꯕꯨꯗꯤ ꯀꯨꯝꯁꯤ ꯃꯍꯩ ꯀꯌꯥ ꯄꯥꯟꯗ꯭ꯔꯦ ꯂꯤꯆꯤ ꯂꯦ ꯄꯥꯟꯗ꯭ꯔꯦ ꯍꯩꯒ꯭ꯔꯨ ꯌꯥꯝ ꯄꯥꯜꯂꯦ ꯑꯗꯒꯤ ꯆꯨꯝꯔꯩ ꯑꯃ ꯄꯥꯜꯂꯒ ꯂꯣꯏꯈ꯭ꯔꯦ ꯁꯨ ꯍꯩꯅꯧ ꯄꯥꯜꯂꯤꯌꯦ ꯍꯩ ꯈꯔ ꯂꯩꯔꯤꯌꯦ
ꯅꯣꯏ ꯌꯨꯝꯐꯝ ꯆꯥꯕ ꯑꯣꯏꯔꯝꯅꯤ ꯑꯩꯈꯣꯏꯗꯤ ꯄꯣꯏꯟ ꯃꯉꯥ ꯈꯛꯇꯅꯦ ꯊꯥꯐꯝꯁꯨ ꯂꯩꯇꯦ ꯌꯨꯝ ꯂꯣꯏꯅ ꯁꯥꯒ
ꯎꯝ ꯌꯨꯝ ꯁꯥꯖꯤꯟꯈꯤ ꯕꯒꯤꯅꯦ ꯑꯗꯨꯗꯤ ꯑꯗꯨ ꯑꯣꯏꯔꯁꯨ ꯒꯝꯂꯥ ꯇꯧꯔꯒ ꯊꯥꯎ
ꯄꯥꯟꯈ꯭ꯔꯅꯤ
ꯑꯦ ꯒꯝꯂꯥ ꯇꯧꯔꯒ ꯊꯥꯕ ꯌꯥꯝ ꯅꯨꯡꯉꯥꯏꯕꯅꯦ ꯒꯝꯂꯥ
ꯆꯧꯝꯄ꯭ꯔꯥꯒꯨꯝꯗꯤ ꯄꯥꯝꯕꯗꯤ ꯄꯥꯜꯂꯦ ꯍꯩꯀꯔꯨꯗꯤ ꯄꯥꯜꯂꯣꯏꯅꯦ
ꯍꯩꯀꯔꯨꯗꯣ ꯀꯩꯅꯣ ꯇꯧꯋꯣ ꯍꯩꯀꯔꯨꯗꯣ ꯕꯛꯀꯦꯠꯀꯨꯝꯕ ꯈꯔ ꯒ꯭ꯔꯤꯁꯀꯨꯝꯕ ꯍꯥꯞꯄꯒꯤ ꯕꯛꯀꯦꯠ ꯑꯆꯧꯕ ꯑꯃ ꯂꯩꯗꯅ ꯑꯗꯨꯒꯨꯝꯕꯗꯨ ꯂꯧꯔꯣ ꯑꯗꯨꯒꯨꯝꯕ ꯂꯩꯄꯥꯛꯇꯣ ꯑꯗꯨꯝ ꯊꯟꯅ ꯍꯥꯞꯄꯣ ꯑꯗꯨ ꯑꯗꯨꯃꯥꯏꯅ ꯇꯧꯔꯒ ꯊꯥꯔꯣ ꯑꯦ ꯑꯁ ꯄꯥꯟꯒꯅꯤ ꯀꯔꯤ ꯄꯥꯟꯒꯅꯤ ꯄꯥꯟꯕꯅꯤꯅꯦ
ꯂꯤꯆꯤꯗꯨ ꯂꯩꯔꯗꯤ ꯆꯥꯎꯔꯝꯅꯤ ꯑꯩꯈꯣꯏ ꯂꯩꯐꯝꯗꯣ ꯏꯁꯤꯡ ꯂꯩꯕꯀꯣ ꯏꯁꯤꯡ ꯏꯁꯤꯡ ꯊꯣꯛꯄ ꯀꯥꯂꯦꯟꯗꯁꯨ ꯃꯈꯥꯗ ꯏꯁꯤꯡ ꯂꯩꯕ ꯑꯗꯨꯒꯤ ꯍꯦꯛ ꯆꯣꯝꯄ꯭ꯔꯥ ꯐꯥꯎ ꯁꯤꯌꯦꯅꯦ
ꯑꯆꯥ ꯑꯠꯆꯥ ꯍꯣꯏ ꯏꯁꯤꯡ ꯊꯨꯝꯒꯠꯂꯒꯗꯤ ꯑꯗꯨꯝ ꯁꯤꯒꯅꯤ
ꯑꯍꯨꯝꯒꯨꯝ ꯂꯩꯔꯗꯤ ꯄꯥꯜꯂꯅꯤ ꯑꯩꯈꯣꯏ ꯁꯤꯗ ꯂꯩꯕꯗꯣ ꯀꯨꯏꯗ꯭ꯔꯤꯕ
ꯑꯣ ꯑꯆꯥ ꯑꯆꯥ ꯐꯩ ꯐꯩ ꯑꯗꯨꯗꯤ ꯍꯣꯏ ꯍꯣꯏ ꯍꯣꯏ ꯌꯨꯝꯁꯨ ꯁꯥꯕ ꯉꯝꯗ꯭ꯔꯦ ꯑꯩꯗꯤ ꯎꯄꯥꯏ ꯂꯩꯇ꯭ꯔꯦ ꯁꯨꯝ ꯂꯩꯕ ꯍꯥꯏꯕꯗꯣ ꯑꯣꯏꯔꯦ
ꯑꯥ ꯑꯗꯨꯝ ꯑꯗꯨꯝ ꯇꯧꯔꯛꯈꯤꯅꯤꯗ
ꯍꯣꯏ
ꯁꯤꯟꯃꯥꯒꯤ ꯇꯧꯔꯒꯅꯤ ꯇꯧꯔꯒꯅꯤ ꯑ ꯑꯃ ꯃ ꯃꯩꯇꯩ ꯃꯩ ꯃꯩꯇꯩꯒꯤ ꯇꯧꯔꯛꯈꯤꯅꯤꯗ ꯍꯦꯔꯣꯅꯤꯗ ꯂꯥꯁꯇꯁꯤꯒ ꯅꯃꯃꯊꯨꯒꯤ ꯍꯤꯔꯣꯅꯤꯗ ꯍꯥ ꯍꯥ ꯍꯥꯍꯡ ꯑꯗꯨꯃꯥꯏꯅ ꯇꯧꯔꯛꯈꯤꯅꯤꯗ
ꯀꯩ ꯇꯧꯔꯛꯈꯤꯅꯤ ꯇꯧꯔꯛꯈꯤꯅꯤ ꯌꯦꯡ ꯇꯥꯔꯦꯗ ꯍꯥ ꯑꯗꯨꯗꯤ
ꯍꯣꯏ